ꯑꯣ
ꯌ
ꯍꯜꯂꯣ ꯃꯥꯏ ꯅꯅꯤꯝ ꯏꯁ ꯔꯣꯁ
ꯎꯝ
ꯀꯔꯤꯃꯤꯗꯨꯅ
ꯀꯔꯤꯔꯣ
ꯀꯩꯗꯧꯔꯤꯅꯣ
ꯍꯜꯂꯣ
ꯀꯔꯤ ꯇꯧꯔꯤꯅꯣ
ꯀꯩꯝ ꯇꯧꯗꯦ ꯅꯪꯒꯤ ꯋꯥꯈꯜ ꯈꯜꯂꯒ ꯂꯩꯑꯦ
ꯈꯜꯂꯨꯔꯅꯣ ꯈꯜꯂꯨꯔꯅꯨ ꯑꯣꯏꯔꯣ
ꯁꯪ ꯍꯥꯏꯥꯏꯔ ꯐꯠꯇꯦ
ꯀꯩ ꯆꯪ ꯆꯒꯦ
ꯑꯩ ꯑꯩꯅ ꯆꯥꯕꯗꯣ ꯑꯣ ꯌꯦꯔꯨꯝ ꯐ꯭ꯔꯥꯏ ꯇꯧꯔꯒ ꯑꯗꯨꯝ ꯆꯥꯔꯗ ꯆꯥꯔꯒ ꯇꯣꯛꯑꯦ
ꯐꯥꯔꯅꯤꯔꯨꯝꯒꯗ ꯍꯪꯔ
ꯎꯝ ꯌꯦꯔꯨꯝ ꯆꯥꯔꯦ ꯅꯣꯏꯁꯨ ꯆꯥꯔꯝꯒꯅꯤꯅ ꯑꯗꯨꯗꯤ
ꯆꯥꯗ ꯀꯨꯏꯔꯦ
ꯄꯀ꯭ꯔꯦ
ꯗꯔꯃꯠꯇ ꯅꯃꯤꯗꯤ
ꯍꯥꯎꯔꯝꯒꯅꯦꯅ ꯑꯗꯨꯁꯨ
ꯍꯥꯎꯗꯨ ꯍꯥꯎ ꯑꯗꯨ ꯀꯔꯤ ꯇꯧꯒꯦꯔꯣ ꯉꯁꯤꯗꯤ
ꯇꯨꯝ ꯃꯥꯜꯂꯦꯅꯤꯅ ꯇꯨꯝꯗ꯭ꯔꯤꯕꯅꯤꯅ
ꯑꯣꯅꯤ ꯇꯣꯗ꯭ꯔꯤꯅꯤꯅꯤ ꯀꯥꯒꯅꯤꯅꯦ
ꯉꯉꯛꯄꯅꯦꯍꯦ ꯅꯪꯁꯨ ꯇꯨꯝꯍꯟꯗꯕꯒꯤꯅ ꯀꯣꯛꯇꯨ ꯌꯥꯔꯛꯇ꯭ꯔꯕ ꯃꯥꯜꯂꯤꯅꯦ
ꯀ ꯆ ꯍꯇꯥꯥꯕꯅꯤ ꯍꯧꯖꯤ
ꯎꯝ ꯆꯠꯀꯅꯤ
ꯇꯨꯡꯗꯦ ꯇꯧꯔꯦꯅꯤ ꯇꯨꯝ ꯌꯥꯗꯁꯨ ꯀꯥꯏꯗꯦ ꯇꯨꯝ ꯌꯥꯎꯗꯅ ꯐꯔꯤ ꯗ ꯂ ꯂꯩꯕꯁ ꯁꯔꯛꯇꯤ ꯄꯦꯁꯠ ꯇꯥꯡꯦ ꯇꯔꯣꯅꯤ
ꯍꯣꯏꯅꯦ ꯆꯨꯝꯃꯦꯅꯦ ꯑꯗꯨꯗꯤ ꯑꯩꯅ ꯇꯨꯝꯒꯦ ꯕꯤꯗꯤꯑꯣ ꯌꯦꯡꯔꯒꯀꯣ ꯅꯝꯐꯨꯗ ꯑꯩꯅ ꯇꯨꯝꯕ ꯌꯥꯒꯟꯗꯦꯕ ꯑꯗꯨꯗꯣ ꯅꯝꯐꯨꯗ ꯇꯨꯝꯅꯤꯡꯉꯥꯏꯅ ꯀꯟꯅ ꯊꯦꯝꯃꯤꯀꯥꯟꯗꯨꯗ ꯆꯥꯛ ꯆꯥꯅꯉꯍꯧꯗꯧꯔ
ꯈꯅ ꯊꯅ
ꯀꯅꯥꯅ ꯑꯣꯏꯒꯅꯤ ꯁꯣꯅꯣ ꯆꯨꯕ ꯅꯨꯄꯤꯗꯨꯅꯅꯤꯅꯦ
ꯎꯝ ꯑꯦ ꯑꯗꯨꯒ ꯅꯪꯁꯨ ꯍꯔꯥꯎ ꯑꯗꯨ ꯑꯣꯏꯔꯁꯨ ꯅꯪ ꯍꯔꯥꯎꯅ ꯆꯥꯈꯤꯕꯗꯨ
ꯅꯠꯇꯦ ꯑꯩ ꯍꯔꯥꯎꯅ ꯆꯥꯗꯦ ꯃꯥꯅꯀꯣ ꯆꯥꯗꯕ ꯌꯥꯔꯣꯏꯅ ꯍꯥꯏꯕ
ꯍꯔꯥꯎ ꯍꯔꯥꯎꯅ ꯃꯥꯅ ꯅꯪꯅ ꯑꯣꯏꯅ ꯍꯦꯟꯅ ꯆꯥꯔꯝꯕꯅꯤ ꯈꯪꯉꯤ
ꯑꯩꯅ ꯉꯁꯥꯏꯗꯒ ꯁꯨꯃꯥꯏꯅ ꯍꯥꯏꯕꯅꯦ ꯃꯥꯕꯨꯣ ꯁꯤꯡꯖꯨ ꯁꯦꯝꯃꯣ ꯁꯤꯡꯖꯨ ꯆꯥꯁꯦ ꯁꯤꯡꯖꯨ ꯌꯥꯝ ꯆꯥꯅꯤꯡꯉꯦꯅ ꯁꯨꯃꯥꯏꯅ ꯍꯥꯏꯕꯅꯦꯕ ꯑꯗꯨꯗꯨꯗ ꯃꯥꯗꯣ ꯁꯦꯝꯗꯦꯕ ꯑꯗꯣ ꯑꯩꯅ ꯇꯨꯝꯃꯛꯀꯦ ꯇꯧꯔ ꯀꯥꯟꯗꯨꯗ ꯃꯥꯗꯣ ꯁꯦꯝꯃꯒ ꯂꯥꯛꯑꯣ ꯁꯦꯝꯃꯒꯦ ꯍꯧꯒꯠꯂꯣ ꯇꯨꯝꯈꯤꯅꯣꯏ ꯋꯤꯟꯗꯣꯁꯨ ꯄꯔꯗꯥꯗ ꯂꯣꯏ ꯂꯧꯥꯊꯣꯛꯑꯒ ꯂꯥꯏꯠꯁꯨ ꯂꯣꯏ ꯑꯣꯟ ꯇꯧꯔꯒ ꯊꯝꯂꯝꯝꯃꯦ
ꯐꯥꯏꯅꯦꯤ ꯆꯥꯅꯤꯉꯥꯏ ꯁꯦꯝ ꯁꯦꯝꯕꯤꯅꯤꯔ
ꯁ ꯉꯁꯤ ꯍꯥꯛꯇꯅꯦ ꯍꯧꯖꯤꯛ ꯍꯥꯛꯇꯅꯦ ꯃꯥꯅ ꯁꯦꯝꯕ ꯅ ꯃꯥ ꯅꯨꯅꯨꯡꯇꯤꯗꯤ ꯉꯇꯥꯏ ꯊꯣꯡ ꯂꯩ ꯆꯣꯡ ꯊꯣꯡꯉꯥ ꯂꯩꯃꯦꯈꯕ꯭ꯔꯣ
ꯎ ꯅꯣꯏ ꯃꯂꯥꯏ ꯇꯒꯣ
ꯍ ꯑꯩꯈꯣꯏ ꯃꯩ ꯊꯝꯗ꯭ꯔꯤꯌꯦ
ꯊꯝꯃ ꯍꯥꯏꯕ ꯅꯠꯇ꯭ꯔꯣ
ꯍꯣꯏ ꯊꯝꯃꯣꯏꯁꯦꯅ ꯍꯥꯏꯔꯒ ꯂꯩꯌꯦꯦ ꯑꯗꯨ ꯈꯪꯗꯦꯗ ꯃꯥꯥꯏ ꯇꯧꯖꯔ
ꯊꯝꯒꯅꯨ ꯊꯝꯒꯅꯨ ꯅꯣꯏ ꯅꯨꯄꯤꯁꯤꯡꯅ ꯃꯠ ꯊꯝꯃꯗꯤ ꯌꯥꯔꯣꯏ
ꯑꯩꯈꯒꯤ
ꯃꯅꯤꯅꯦ ꯄ ꯂꯈꯅꯤ ꯂꯣꯏꯣꯏ
ꯎꯝ ꯑꯩꯈꯣꯏꯗ ꯑꯗꯨꯗꯤ
ꯑꯥꯏ ꯃꯦꯟ ꯏꯟꯗꯤꯄꯦꯟꯗꯦꯟ ꯋꯨꯃꯦꯟ ꯀꯥꯏ ꯇꯧꯔꯛꯑꯅꯤ
ꯎꯝ
ꯑꯩ ꯄꯨꯟꯁꯤꯗ ꯅꯨꯄꯥ ꯗꯔꯀꯥꯔ ꯇꯥꯗꯦ ꯑꯩꯗꯤ ꯏꯟꯗꯤꯄꯦꯟꯗꯦꯟ ꯅꯨꯄꯤꯅꯤ ꯏꯊꯟꯇ ꯍꯤꯡꯕ ꯉꯝꯃꯦ ꯉ ꯑꯥꯡꯗ ꯍꯔꯅꯤ
ꯑꯗꯣ ꯍꯧꯔꯦ ꯀꯩꯅꯣ
ꯍꯧꯖꯤꯛ ꯅꯪ ꯈꯔ ꯑꯉꯥꯡ ꯑꯣꯏꯔꯤꯕ ꯈꯔ ꯈꯪꯗ꯭ꯔꯤꯕ ꯐꯖꯅ ꯉꯍꯥꯛꯂꯅ ꯍꯧꯔꯅꯦꯕ ꯅꯪꯁꯨ
ꯌꯥꯝ ꯑꯉ ꯑꯣ ꯃꯥꯔꯦꯗ
ꯍꯥꯥ
ꯑꯩꯁꯦ ꯑꯉꯥꯡ ꯑꯣꯏꯅ ꯎꯕ꯭ꯔꯕ
ꯌꯦ ꯑꯅꯅꯒ ꯑꯗꯨꯗꯤ ꯆꯥꯏꯒꯤ ꯄ ꯁ ꯁꯨꯗ꯭ꯔꯔꯤꯕ
ꯅꯪꯅꯦ ꯁꯗꯥꯧꯗꯣ
ꯆꯍꯤ ꯐꯥꯎ ꯁꯨꯗ꯭ꯔꯒ ꯂꯩꯔ ꯅꯪ ꯌꯨꯝ ꯌꯨꯝꯗ ꯀꯥꯎꯈ꯭ꯔꯣ ꯑꯃ ꯌꯨꯝ ꯌꯨꯝ ꯍꯟꯅꯤꯡꯉꯥꯏ
ꯎꯝ
ꯈꯨ ꯈꯁꯤ
ꯍꯥ
ꯅꯣꯡ ꯆꯨ ꯆꯨꯔꯒ ꯉꯁꯤꯁꯨ ꯅꯨꯡꯁꯥ ꯊꯣꯛꯂꯛꯑꯦꯕ
ꯑꯗꯨꯗꯤꯅꯤ ꯌꯥꯝ ꯁꯥꯏꯌꯦꯀꯣ ꯏꯪꯕ꯭ꯔꯥ ꯅꯪꯗꯤꯦ
ꯁꯥꯕꯒꯨꯝ ꯏꯪꯕꯒꯨꯝ ꯒ꯭ꯌꯥꯟ ꯇꯥꯗ ꯂꯩ
ꯑꯗꯨ ꯅꯍꯥꯟ ꯈꯩꯗꯤ ꯅꯪꯗꯤ ꯀꯅꯥꯕꯨ ꯀꯣꯜ ꯇꯔꯕ꯭ꯔꯥ
ꯍꯥ
ꯅꯍꯥꯟꯈꯥꯏ ꯅꯪꯗꯤ ꯀꯅꯥꯕꯨ ꯀꯣꯜ ꯇꯧ꯭ꯔꯕ
ꯑꯦ ꯏꯃꯅꯥꯎꯁꯤꯡꯕ ꯑꯗꯨꯝ ꯇꯧꯋꯏꯗꯅ
ꯑꯩꯉꯣꯟꯗꯗꯤ ꯇꯧꯔꯛꯇꯕꯅꯦꯕ
ꯇꯣꯁꯤ ꯇꯣ ꯀ ꯇꯣ
ꯁꯤꯅ ꯑꯗꯨ ꯅꯨꯃꯤꯠꯇꯨ ꯈꯛꯇꯗꯤ ꯅꯪꯅ ꯍꯥꯏꯕꯗ ꯑꯩꯉꯣꯟꯗ ꯑꯗꯨꯒꯤ ꯃꯇꯨꯡꯗ ꯅꯪꯔ ꯍꯥꯏꯔꯛꯄ꯭ꯔꯣ
ꯑꯦ ꯅꯪꯁꯨ ꯏꯟꯇꯔꯦꯁ ꯑꯣꯏꯔꯦ ꯅꯪꯁꯨ ꯑꯃꯨꯛ ꯍꯥꯏꯔꯛꯄ ꯌꯥꯗꯅꯣꯣꯟ ꯅꯪꯗꯤ ꯏꯟꯇꯔꯦꯁ ꯍꯩꯇꯧꯕꯒꯨꯝ ꯂꯩꯗꯅ ꯑꯗꯨꯒꯤ ꯀꯩꯝ ꯍꯥꯏꯕꯤꯗꯅꯤ ꯑꯗꯨꯅ
ꯍꯥꯟꯅ ꯊꯕꯛꯇꯣ ꯅꯅ ꯈꯪꯍꯜꯂꯛꯄꯅꯤꯅ ꯅꯪꯅ ꯑꯃꯨꯛꯀ ꯍꯪꯒꯗꯧꯕꯅꯤ ꯀꯩꯅꯣ ꯀꯃꯥꯏ ꯀꯃꯥꯏꯅ ꯇꯧꯒꯦꯗꯣ
ꯅꯪ ꯃꯁꯥꯅ ꯊꯤꯗꯣꯛꯀꯗꯕꯅꯤ ꯀꯩꯅ ꯑꯗꯨꯗꯤ
ꯁꯅ ꯀꯔꯦꯒ ꯊꯀꯦꯔꯣ
ꯕꯤꯅꯔ ꯑꯣꯏ ꯍꯥꯏꯗ
ꯆꯂꯣ ꯑꯗ
ꯉꯔꯥꯡꯅ ꯄꯣꯛꯄꯒꯅꯤ ꯊꯋꯥꯅꯤꯗꯤ ꯄꯨꯡ ꯀꯌꯥ ꯑꯗꯨꯝꯗꯣꯏꯅꯣ
ꯈꯥꯗꯁ ꯈꯗꯗ ꯄꯨꯣ ꯇ ꯔꯥꯗꯋꯥ ꯇꯨꯝꯃꯤꯅ ꯃꯜꯂꯦ
ꯄꯨ ꯇꯔ ꯐ ꯀꯥꯏꯗꯧꯕ ꯂꯩꯗꯕ
ꯇꯕ ꯇꯥꯉꯅꯣ
ꯁꯨꯕꯤꯗꯤꯑꯣ ꯌꯦꯡꯕꯕꯅꯤ
ꯎꯝ ꯑꯩꯁꯦ ꯃꯤ ꯅꯠꯇꯕꯗꯧꯅ
ꯑꯠꯆꯥ ꯐꯣꯟꯗꯤꯃꯤ ꯗꯦꯍꯥꯏꯗꯦ ꯍꯦꯔꯃꯣꯖꯥꯅꯦ ꯃ
ꯍꯥꯠ ꯀꯅꯤ ꯍꯥꯏ
ꯑꯗꯨ ꯐꯁꯀꯥꯎ ꯏꯇꯥꯔꯦ ꯥꯟ ꯗꯨꯀꯥꯟ ꯀ ꯃꯁꯤꯔꯥ ꯈꯪꯗ ꯆꯨꯞꯨꯞ ꯆꯥꯅꯤꯡ ꯂꯩ ꯀꯣꯏ ꯅꯣꯏ ꯅꯋꯥꯅꯦ ꯄꯊ ꯄꯟꯗ꯭ꯔ
ꯅꯨꯡꯉꯥꯏꯇꯦꯗ
ꯑꯩꯒꯤ ꯏ ꯋꯥꯅꯥ ꯅꯣꯏꯐ ꯀꯃꯥꯏꯅ ꯊꯤꯡꯈ꯭ꯔꯒꯦ
ꯅꯣꯡ ꯃꯨ ꯊꯦꯅꯅꯥꯖꯥꯒꯅꯤ ꯀꯤꯖ ꯥꯟꯊꯣꯛꯥꯟꯖꯕ
ꯑꯣ ꯅꯍꯥꯟꯗꯒꯤ
ꯅꯪ ꯊꯦꯡꯅꯥꯕ ꯆꯠꯂꯗꯤ ꯅꯪ ꯀꯤꯕꯖꯥꯠꯅꯤ ꯑꯩ ꯅꯨꯄꯤ ꯊꯦꯡꯅꯔꯗꯤ ꯌꯥꯣꯏꯅꯪ
ꯑꯗꯨꯃꯥꯏꯅ ꯇꯧꯔꯝꯃꯣꯏ ꯍꯦ ꯃꯥ
ꯇꯧꯅꯤ ꯅꯪ ꯈꯪꯗꯕꯅꯤꯩꯅ
ꯁꯨꯃꯥꯏꯅ ꯍꯥꯏꯌꯦ ꯃꯥꯅꯗꯤꯀꯣ ꯁꯇꯔꯗꯦ ꯁꯟꯗꯦꯗꯤ ꯁꯗꯦꯛ ꯁꯨꯇꯤꯅꯦꯅ ꯅꯪ ꯆꯠꯅꯤꯡꯕꯐꯝꯗ ꯆꯠꯂꯣꯅ ꯍꯥꯏꯕꯅꯦ ꯑꯩꯉꯣꯟꯗꯗꯤ ꯑꯗꯨꯒ ꯍꯣꯏ ꯅꯪꯒꯤ ꯃꯔꯨꯞꯁꯤꯡ ꯑꯅꯛꯄꯗ ꯂꯩꯕ ꯃꯤꯁꯤꯡꯖꯩꯗ ꯑꯗꯨꯒꯁꯨ ꯀꯥꯏꯅꯤꯒꯀꯣ
ꯑ ꯎ
ꯅꯪꯒꯤ ꯗꯣꯁ ꯑꯃꯗꯤ ꯇꯨꯝꯈ꯭ꯔꯕ꯭ꯔꯣ
ꯁꯤ ꯃꯈꯣꯟ ꯃꯅꯤꯡ ꯃꯈꯣꯟꯁꯨ ꯇꯥꯗꯦ
ꯑꯥ
ꯑꯩ ꯦꯛꯦꯛꯒ꯭ꯔꯥꯎꯟ ꯃꯛꯣꯟꯟ ꯇꯗ꯭ꯔꯣ
ꯑꯗꯦ
ꯐꯔꯇꯥꯔꯗꯗꯤ ꯃꯈꯣꯟ ꯃꯈꯣꯟ ꯊꯣꯛꯄꯩ ꯃꯅꯤꯡꯒꯤ ꯃꯈꯣꯟ ꯊꯣꯛꯄꯅꯝ ꯇꯣꯏꯂꯦꯠ ꯆꯪꯉꯛꯄꯅꯦ
ꯅꯪ ꯆꯠꯄ ꯃꯈꯣꯟꯗꯤ ꯇꯥꯏꯌꯦ
ꯔꯅꯤꯅꯦ
ꯆꯠꯄꯔ ꯑꯀꯔꯦ ꯔꯧ ꯋꯥ ꯁꯤꯠꯄ꯭ꯔ ꯏ ꯇꯔ ꯆꯁ ꯇꯥꯏꯌꯦ
ꯑꯁ ꯑꯗꯨꯃꯥꯏꯅ ꯇꯧꯗꯤ ꯌꯥꯔꯣꯏꯕ ꯑꯗꯨꯏꯅꯦꯕ
ꯑꯩꯒꯤꯗꯤ ꯇꯥꯕ꯭ꯔꯣ
ꯅꯪꯅꯦ ꯀꯦꯇꯗꯦ
ꯎꯝ ꯑꯩꯅ ꯍꯪꯅꯤꯡꯉꯥꯏ ꯑꯃꯗ ꯂꯩꯌꯦꯅꯦ
ꯀꯥꯏꯦ
ꯑꯁꯤꯗ ꯍꯪꯕ ꯌꯥꯕ꯭ꯔꯥ ꯌꯥꯗꯕ꯭ꯔꯥ ꯈꯪꯗꯦ
ꯇꯧꯗꯤꯦ
ꯍꯧꯖꯤꯛ ꯆꯥꯎꯗꯔꯦ ꯀꯟꯅ ꯑꯗꯨꯨꯝ ꯁꯦꯡꯗꯤꯌꯦ ꯃꯥꯁꯦ
ꯑꯩꯀꯣ ꯃꯦꯅꯦ ꯔꯨꯨꯝ ꯀꯩ ꯁꯕ ꯑꯣꯏꯔꯦꯀꯣ
ꯑꯥ ꯃꯥꯖꯤ ꯀꯟꯅ ꯋꯥꯏ ꯁꯤꯜꯂꯤꯌꯦ ꯉꯁꯤꯅ ꯉꯁꯤꯅ ꯑꯍꯥꯟꯕ ꯑꯣꯏꯔꯝꯗꯅꯤ ꯃꯥꯁꯤꯗ ꯂꯥꯛꯂ ꯋꯥꯏ ꯁꯤꯜꯂꯤꯁꯦ
ꯑꯩꯈꯣꯏ ꯔꯨꯝꯗꯤ ꯃꯦꯠꯅꯁꯨ ꯇꯣꯏꯂꯦꯠ ꯐꯥꯎꯕ ꯁꯦꯡꯗꯣꯛꯄꯤꯗꯦ ꯑꯩ ꯑꯣꯏꯅ ꯂꯣꯏ ꯁꯦꯡꯗꯣꯛꯄꯅꯤ
ꯑꯗꯨ ꯍꯥꯏꯌꯣ ꯌꯥꯗ꯭ꯔꯣ
ꯍ ꯏꯗꯅꯁꯦꯂ ꯀꯇꯅꯤ
ꯅꯝꯐꯨꯗ ꯍꯥꯏꯒꯗꯕꯅꯤ ꯀꯩꯅꯣ
ꯅꯨꯡꯇꯤꯒꯤꯒꯤ ꯑꯩꯈꯣꯏ ꯀꯥ ꯆꯥꯡꯅ ꯁꯦꯡꯗꯣꯛꯄ ꯄꯤꯤꯌꯣꯅ ꯍꯥꯏꯔ ꯂꯩꯒꯔꯥ ꯃꯣꯏ ꯃꯤꯠꯅꯦꯗꯤ ꯃꯣꯏ ꯈꯪꯗ ꯃꯣꯏ ꯃꯁꯥꯅ ꯇꯧꯖꯒꯗꯕꯅꯤ ꯑꯗꯨꯅ ꯧ ꯇꯧꯅꯤꯡꯗ꯭ꯔꯗꯤ ꯀꯩꯗꯧꯔꯅ ꯍꯣꯏ ꯍꯥꯏꯅꯤꯡꯗꯦꯅ ꯑꯣꯏꯗꯦꯅ ꯑꯩ ꯏꯊꯟꯗꯁꯨꯁꯤꯡ ꯊꯣꯛꯣꯛꯂꯕꯅꯤꯅ
ꯑꯗꯨꯗꯤ ꯅꯣꯏꯅꯤ ꯅꯍꯥꯛꯇ ꯁꯤꯖꯤꯟꯅꯕꯅꯤꯅ ꯅꯣꯏꯅꯤ ꯉꯍꯥꯛ ꯇꯧꯔꯅꯤꯅꯣ ꯑꯗꯨꯁꯨ
ꯆꯨꯝꯗ꯭ꯔꯛ
ꯁꯨꯝꯅ ꯀꯩ ꯃꯦꯠꯠꯇ ꯃꯦꯠꯁꯦ ꯃꯣꯏꯗ ꯀꯩ ꯄꯩꯁꯥ ꯄꯤꯕꯅꯣ ꯑꯗꯨꯗꯤ ꯃꯔꯝ ꯂꯩꯇꯕꯤ ꯄꯤꯈ꯭ꯔꯦ ꯑꯗꯨꯗꯤ
ꯐꯗ
ꯍꯥ
ꯑꯗ ꯍꯪꯅꯥ
ꯃꯣꯏꯁꯨ ꯇꯣꯇꯣꯛꯄꯤꯔꯒ ꯃꯣꯏꯁꯨ ꯊꯕꯛ ꯇꯧꯕ ꯂꯥꯛꯄꯅꯤꯅ ꯀꯩꯅꯣ ꯁꯏꯗ ꯂꯩꯔꯒ ꯇꯧꯔ ꯇꯧꯈꯤꯗꯗꯤ ꯑꯦꯕꯨ
ꯏ ꯋꯥꯗ ꯍꯪꯉꯣ ꯑꯗꯨꯗꯤ
ꯅꯃꯁꯨ ꯇꯧꯕꯤꯒꯦ ꯇꯧꯕꯤꯒꯦ ꯁ ꯇꯧ ꯇꯧꯕꯤꯗꯕꯅꯤ ꯀꯕꯤꯗꯕꯨꯅꯦ ꯋꯥꯔꯤꯔꯤ ꯋꯥꯔꯤꯔꯤ ꯉꯅꯥꯥꯛꯇ ꯇꯧꯗ
ꯎ ꯈꯪꯗꯦ ꯑꯗꯨꯗꯤ ꯉꯣꯏ ꯊꯣꯛꯄ ꯅꯣꯏ ꯅꯨꯄꯥꯥꯟꯒꯤ
ꯅꯣꯏ ꯑꯣꯏꯅ ꯁꯤꯗ ꯊꯕꯛ ꯇꯧꯕꯤꯔꯒꯦ ꯑꯩꯈꯣꯏꯒꯤꯗꯃꯛꯇ
ꯊꯥꯗ ꯀꯌꯥ ꯀꯌꯥ ꯄꯤꯒꯦ ꯍꯥꯏꯕꯅꯣ
ꯑꯩꯗꯤ ꯃꯣꯏꯅ ꯄꯤꯕ ꯍꯦꯟꯅ ꯄꯤꯒꯅꯤꯗ ꯁꯤꯗ ꯑꯩ ꯑꯣꯏꯅ ꯊꯕꯛ ꯇꯧꯕꯁꯤꯗ
ꯅꯪ ꯑꯗꯨꯗꯒꯤ ꯍꯦꯟꯅ ꯄꯤꯒꯅꯤ ꯍꯥꯏꯗꯤ ꯂꯥꯛꯄꯤꯒꯅꯦ ꯍꯧꯖꯤꯛꯃꯛ
ꯂꯑꯣ ꯂꯑꯣ ꯂꯑꯣ ꯏꯁ ꯁꯥꯏꯍꯦ
ꯁꯁꯤꯡꯁꯤꯡꯕ
ꯅꯨꯡꯁꯥꯁꯤꯗꯤ ꯑꯩꯈꯣꯏ ꯄꯪ ꯄꯕꯨꯡ ꯂꯥꯎꯋꯦ ꯍꯧꯖꯤꯛꯇꯤ
ꯆꯤꯦ ꯇꯧ ꯀꯗꯥꯔꯒ
ꯑꯩ ꯉ꯭ꯔꯥꯡꯃ ꯍꯦ ꯇ ꯍ ꯋꯥꯅꯤꯗꯥꯏꯗ
ꯀꯃꯥꯏꯅ
ꯄꯣ ꯆꯩ ꯂꯩꯕ ꯄꯨꯆꯥ ꯀꯣꯏꯅ ꯁꯇꯦ ꯄꯊꯤ ꯂꯨꯨꯞꯊꯅꯤꯅ ꯍꯥꯏꯕꯣꯏꯅ
ꯀꯅꯥꯅ ꯕꯁ ꯏꯁꯇꯦꯟꯁꯟꯐꯥꯎꯠ ꯊꯤꯟꯕꯤꯌꯨ ꯍꯥꯏꯕ
ꯑꯣꯇꯣꯗ ꯆꯠꯂꯒ ꯑꯩ ꯑꯣꯇꯣꯗ ꯆꯪꯉꯒ ꯃꯣꯏꯗꯨ ꯑꯗ ꯑꯩꯅ ꯕꯁꯇ ꯆꯦꯟ ꯐꯥꯎ ꯊꯤꯟꯁꯤꯌꯅ ꯍꯥꯏꯕꯅꯦꯕ ꯑꯩꯅ
ꯑꯥ
ꯃꯣꯏꯅ ꯃꯣꯏꯅ ꯈꯟꯕꯗꯤ ꯑꯂꯥꯞꯄꯗ ꯑꯣꯏꯅ ꯈꯟꯅꯤꯡꯉꯕꯖꯥꯠꯅꯤ ꯑꯩꯗꯤ ꯑꯅꯛꯄꯗ ꯍꯥꯏꯕꯅꯤꯗꯤ
ꯑꯥ
ꯄꯗꯅ ꯑꯥ ꯆꯂꯣ ꯕꯖꯔ ꯆꯒꯦ ꯍꯂꯛ ꯀꯃꯅꯤ
ꯑꯗꯨ ꯀꯣꯏꯊꯣꯛꯄꯗꯣ ꯐꯥꯗ꯭ꯔꯣ
ꯀ ꯊꯔ
ꯀ꯭ꯔꯤꯂ ꯎ ꯎꯆ ꯄꯊꯇꯅ
ꯄꯨꯣꯠ ꯂꯎꯕ ꯆꯠꯄ
ꯀ꯭ꯔꯤꯄꯣꯠ
ꯉꯕ ꯄꯨꯣꯠꯠꯇ ꯆꯠꯄ
ꯀꯪꯗꯨꯒ ꯑꯃꯨꯛꯀ ꯑꯗꯨꯝꯁꯨ ꯇꯧꯔ ꯂꯩꯌꯦ ꯅꯪꯁꯨ ꯅ ꯑꯩꯒꯤ ꯑꯩꯒꯤ ꯅꯨꯄꯥ ꯑꯅꯧꯕꯗꯨ ꯁꯣ ꯑꯗꯨꯕꯗ ꯌꯥꯝꯅ ꯆꯨꯕ꯭ꯔꯣ
ꯈꯪꯗꯦ ꯑꯩꯈꯣꯏꯗꯤ ꯅꯪ ꯆꯜ ꯃꯉꯣꯟꯗ ꯑꯣꯏꯅ ꯍꯪꯉꯣ
ꯅꯍꯥꯟꯅ ꯐꯣꯟ ꯅꯝꯕꯔ ꯄꯤꯌꯣ ꯍꯥꯏꯔꯒ ꯐꯣꯟ ꯅꯝꯕꯔꯁꯨ ꯄꯤꯕꯤꯗꯦ
ꯀ ꯃꯥꯡꯒꯗꯅꯤ ꯁꯤ ꯅꯤꯗ꯭ꯔꯒ
ꯁꯤꯁꯦ ꯑꯩꯅꯍꯥꯟ ꯅꯤꯕꯗꯨꯗꯤ
ꯀꯔꯝ ꯀꯥꯟꯗ ꯅꯤꯕ ꯇꯧꯔꯛꯀꯅꯣ ꯅꯪꯉꯣꯟꯗ ꯑꯩꯉꯣꯟꯗ ꯅꯤꯗꯅ
ꯑ ꯅ ꯍꯣꯏ ꯑꯗꯨ ꯂꯩꯕꯤꯉ ꯑꯗ
ꯈꯪ꯭ꯔꯦ ꯏꯅ ꯆꯋꯥꯅꯤ ꯅ ꯆꯕꯟ ꯂꯩꯦꯪꯗꯤ
ꯇꯜꯂꯦ ꯅꯪꯉꯣꯟꯗꯒꯤ ꯉꯤꯅꯤ ꯍꯥꯏꯏ ꯅꯪꯅ ꯄꯤꯕ ꯄꯥꯝꯃꯦ
ꯍꯥꯎ ꯑꯩꯅ ꯑꯩꯅ ꯃꯥꯒꯤ ꯅꯝꯕꯔ ꯑꯩꯅ ꯄꯤꯒꯅꯤ ꯃꯥꯅ ꯅꯉꯣꯟꯗ ꯄꯥꯝꯒꯅꯤ ꯃꯗꯨꯃ ꯂꯩꯈ꯭ꯔꯕ꯭ꯔ
ꯑꯣ ꯑꯩꯅ ꯄꯥꯝꯃꯤꯅ
ꯐꯔꯦ ꯐꯔꯦ ꯄꯤꯒꯦ ꯄꯤꯒꯦ ꯄꯤꯦ
ꯎꯝ
ꯃꯥ ꯑꯩꯉꯣꯟꯗ ꯅꯤꯁꯨ ꯅꯤꯗ꯭ꯔꯒ
ꯑꯩ ꯅꯤꯌꯦ ꯂꯝꯕꯤ ꯆꯠꯄꯗ ꯅꯍꯥꯟ ꯑꯩꯈꯣꯏꯅꯤ ꯋ ꯆꯠꯄꯗ ꯑꯩ ꯅꯤꯕꯗꯨꯗꯤ
ꯎꯝ ꯅꯤꯡꯁꯤꯡꯒꯅꯤ ꯑꯩꯅ ꯍꯣꯏ
ꯑꯦ ꯑꯗꯨꯉꯣꯟꯗ ꯅꯤꯡꯁꯤꯡꯗꯁꯨ ꯅꯪꯁꯨ ꯌꯥꯔꯍꯦ
ꯎꯝ ꯂꯤꯁꯤꯡ ꯑꯅꯤ ꯍꯣꯏ
ꯑꯅꯦ
ꯑꯩ ꯅꯤꯡꯁꯤꯡꯉ ꯑꯩ ꯑꯩ ꯅꯪꯕꯨ ꯆꯨꯞꯀꯗꯕ ꯅꯪ ꯌꯥꯗꯕꯗꯨ ꯅꯇ ꯅꯤꯡꯁꯤꯡꯉꯗ ꯑꯩꯗꯤ
ꯁꯤꯁꯨ ꯑꯗꯨ ꯅꯨꯃꯤꯠꯇꯨ ꯊꯠ ꯅꯥꯟꯅ ꯐꯥꯒꯤꯅꯤ ꯍꯥꯏꯔꯒ ꯅꯪꯅ ꯐꯥꯒꯤꯅꯦ ꯍꯥꯏꯔꯒ
ꯌꯦ